ꯀꯩꯒꯤ ꯅꯣꯛꯏꯅꯣ
ꯎꯝ ꯀꯩꯁꯨ ꯇꯧꯗꯦ
ꯍꯨꯝ ꯌꯥꯝ ꯍꯔꯥꯎꯋꯤ ꯑꯩꯗꯤ ꯐꯝꯃꯤꯅꯦ ꯀꯅꯥ ꯀꯅꯥ ꯂꯩꯒꯦ ꯅ ꯊꯟꯗꯔꯣ
ꯑꯠ ꯏꯊꯟꯇ ꯅꯠꯇꯦ
ꯑꯣ ꯑꯣ ꯆꯥꯛ ꯆꯥꯔꯕꯣ ꯅꯣꯏꯅꯤꯗꯤ
ꯆꯥꯗ꯭ꯔꯤꯌꯦ ꯌꯦ
ꯊꯦꯡꯉꯦꯀꯣ ꯖꯥꯔꯣ
ꯎꯝ ꯅꯪꯗꯤ ꯆꯥꯔꯕꯣ
ꯍꯣꯏꯠ ꯆꯥꯔꯦ ꯐꯃꯨꯡꯗ ꯂꯩꯔꯦ
ꯎꯝ ꯇꯨꯝꯅꯤꯡꯈ꯭ꯔꯕꯣ
ꯇꯨꯝꯅꯤꯡꯗ꯭ꯔꯤꯌꯦ ꯆꯥꯛ ꯉꯟꯅ ꯆꯥꯅꯕ ꯇꯧꯑꯣ ꯅꯣꯏꯅꯤꯁꯨ ꯊꯦꯡꯉꯦ
ꯍꯣꯏ ꯃꯥꯠ ꯎꯝ ꯊꯕꯛ ꯍꯜꯂꯛꯄ ꯊꯦꯡꯕꯒꯤꯅꯦꯌꯦ
ꯀꯔꯤꯒꯤ ꯅꯪꯅ ꯊꯣꯡꯕ꯭ꯔ ꯃꯥꯅ ꯊꯣꯡꯕ꯭ꯔꯣ
ꯎꯝ ꯃꯥ ꯉꯁꯤ ꯊꯣꯡꯕ ꯑꯗꯨꯒꯤ ꯑꯩꯗꯣ ꯑꯥ ꯑꯩ ꯍꯛꯆꯥꯡ ꯅꯨꯡꯉꯥꯏꯇꯕ ꯑꯗꯨꯒꯤꯅꯦ
ꯎꯝ ꯀꯩ ꯏꯟꯖꯥꯡ ꯊꯣꯡꯒꯦ
ꯑꯂꯨ ꯊꯣꯡꯒꯦ ꯇꯧꯋꯦ ꯑꯂꯨꯒ ꯀꯩꯅꯣꯒ ꯎꯝ ꯇꯣꯃꯦꯇꯣꯒ ꯑ ꯀꯥꯡꯉꯧ ꯇꯧꯔꯒ ꯀꯩꯅꯣ ꯇꯧꯗꯣꯏꯕ ꯎꯝ ꯃꯃꯤꯡ ꯀꯥꯎꯈ꯭ꯔꯦ ꯑꯃꯗꯣ ꯑꯗꯨꯒ ꯍꯥꯞꯇꯣꯏꯕ ꯀꯩ ꯌꯦꯟꯁꯥꯡ ꯆꯥꯔꯒꯦ
ꯍꯋꯥꯏ ꯆꯥꯏꯌꯦ ꯅꯣꯏꯗꯤ
ꯆꯥꯗ꯭ꯔꯤ
ꯍꯌꯦꯡꯗꯤ ꯀꯥꯏ ꯆꯠ ꯇꯣꯏꯅꯣ ꯂꯩꯒꯗ꯭ꯔꯥ
ꯍꯣꯢ ꯑꯝ ꯍꯣꯢ ꯂꯩꯒꯅꯤ ꯍꯥꯢꯗꯤ ꯊꯕꯛ ꯌꯥꯢꯔꯗꯤ ꯊꯕꯛ ꯆꯠꯀꯅꯤ ꯑꯣ ꯀꯩꯗꯧꯅꯤꯡꯉꯥꯢꯅꯣ
ꯄꯣꯠ ꯂꯧꯕ ꯂꯥꯛꯅꯤꯉꯥꯢ ꯂꯩꯕꯥ
ꯑꯣ
ꯅꯪ ꯑ ꯅꯪ ꯅꯨꯃꯤꯠ ꯈꯨꯗꯤꯡꯒꯤ ꯑꯗꯨꯝ ꯆꯠꯄ꯭ꯔꯣ
ꯍꯣꯢ
ꯐꯤ ꯇꯨꯕꯒꯤꯗꯣ
ꯍꯣꯢ ꯆꯠꯂꯦ ꯉꯔꯥꯡꯗꯤ ꯆꯠꯇꯦ ꯇꯟꯕꯒꯤ
ꯎꯝ
ꯅꯪꯗꯤ ꯑ ꯈꯔ ꯂꯩꯔꯗꯤ ꯆꯠꯈ꯭ꯔꯅꯤ ꯍꯥꯢꯗꯅ ꯃꯐꯝ ꯇꯣꯉꯥꯟꯅ
ꯍꯣꯢ ꯑꯗꯣ ꯆꯠꯈꯤꯔꯣꯢꯗ ꯍꯧꯖꯤꯛꯇꯤ ꯀꯩꯅꯣ ꯎꯝ ꯑꯈꯣꯢ ꯑꯦꯛꯖꯥꯝ ꯍꯥꯟꯅ ꯇꯧꯔꯗꯣꯢꯅꯦ ꯑꯗꯣ ꯑꯥ ꯇꯧꯕ ꯂꯣꯢꯕ ꯃꯇꯨꯡꯗ ꯆꯠꯇꯣꯢꯕ
ꯊꯥ ꯊꯥ ꯀꯌꯥꯃꯨꯛ ꯂꯩꯈꯤꯅꯤ
ꯊꯥ ꯑꯃ ꯁꯨꯗ꯭ꯔꯤ
ꯀꯨꯢꯗ꯭ꯔꯦꯅ ꯑꯗꯨꯗꯤ
ꯎꯝ ꯑꯩꯗꯣ ꯄꯟꯖꯣ ꯐꯦ ꯑ ꯁꯦꯝꯔꯒ ꯂꯩꯌꯦ ꯑꯩꯗꯤ ꯍꯧꯖꯤꯛ ꯄꯟꯆꯣ ꯁꯦꯝꯔꯒ ꯂꯩꯌꯦ ꯍꯥꯢꯕ
ꯑꯩꯒꯁꯨ ꯁꯦꯝꯕꯤꯌꯣ
ꯑꯩꯅ ꯅꯄꯨꯢꯒꯤ ꯁꯦꯝꯕꯤꯒꯦ ꯇꯧꯕ
ꯑꯣ ꯑꯩꯁꯨ ꯁꯥꯒꯦ ꯇꯧꯕꯅꯦ ꯑꯗꯣ ꯃꯇꯝ ꯂꯩꯗ꯭ꯔꯦ ꯑꯃꯗ ꯍꯧꯈ꯭ꯔꯕꯅꯤꯅꯀꯣ
ꯎꯝ ꯑꯩꯗꯣ ꯆꯠꯇ꯭ꯔꯤꯉꯥꯢꯗ ꯑꯁꯤ ꯑꯥ ꯁꯦꯝꯕꯤꯔꯒ ꯊꯥꯕꯤꯒꯦ ꯇꯧꯕ ꯑꯩꯗꯣ ꯍꯨꯝ
ꯎꯝ
ꯎꯝ ꯅꯪ ꯅꯨꯡꯉꯥꯢꯔꯤꯕ꯭ꯔꯣ ꯅꯪꯗꯤ ꯍꯟꯗꯛ
ꯌꯥꯝ ꯅꯨꯡꯉꯥꯢꯔꯤꯌꯦ ꯑꯩꯗꯤ ꯅꯪꯗꯤ
ꯑꯩꯁꯨꯅꯦ ꯍꯟꯗꯛꯗꯤ ꯌꯥꯝ ꯐꯈ꯭ꯔꯦ ꯑꯍ ꯍ
ꯍꯨꯝ ꯍꯨꯝ ꯏꯁ ꯅꯥ ꯅꯥꯒꯅꯨ ꯊꯨꯅ ꯐꯔꯣ ꯅꯥꯕ ꯅꯥꯕ ꯌꯥꯗꯦ
ꯑꯝ ꯃꯃꯥ ꯈꯣꯢꯗ ꯑꯗꯨꯝ ꯐꯥꯎꯅꯕ꯭ꯔꯣ
ꯀꯔꯤ ꯍꯥꯢꯕꯥ
ꯅꯣꯏꯞ ꯅꯣꯏꯒꯤꯝ ꯃꯥꯈꯣꯏꯗꯣ ꯗꯨꯝ ꯐꯥꯎꯅꯕ꯭ꯔꯣ
ꯍꯣꯏ ꯉꯁꯥꯏꯖꯨ ꯐꯥꯎꯅꯌꯦ ꯑꯗꯣ ꯑꯩ ꯊꯕꯛ ꯂꯩꯕꯒꯤ ꯃꯥꯗꯣ ꯑꯩ ꯊꯕꯛ ꯂꯩ ꯍꯥꯏꯕꯒꯤ ꯊꯝꯒ꯭ꯔꯦ
ꯌꯥꯝ ꯅꯨꯡꯁꯤꯌꯦ ꯑꯃꯨꯛꯀ ꯎꯅꯤꯡꯉꯦ
ꯎꯝ
ꯅꯍꯥꯟꯅꯦ ꯎꯝ
ꯎꯝ
ꯑꯥ ꯅꯣꯏ ꯒꯤ ꯅꯣꯏꯒꯤ ꯕꯣꯕꯣꯛꯅ ꯑꯩꯉꯣꯟꯗ ꯎꯝ ꯌꯦꯟꯁꯥꯡ ꯊꯥꯔꯑꯦ ꯅꯍꯥꯟ ꯌꯥꯝ ꯍꯥꯎꯔꯒ ꯆꯥꯈ꯭ꯔꯦ ꯑꯩꯗꯤ ꯎꯁꯣꯏꯁꯨ ꯑꯥ ꯅꯣꯏꯒꯤꯟ ꯅꯣꯏꯒꯤꯠ ꯆꯦꯅ ꯎꯁꯣꯏꯁꯨ ꯊꯥꯔꯑꯦ ꯑꯩ ꯊꯠ ꯆꯥꯅꯤꯉꯦ ꯍꯥꯏꯕꯒꯤ ꯌꯥꯝ ꯐꯩ ꯎꯝ ꯑꯗꯨꯝ ꯊꯥꯔꯛꯑꯦꯗꯥ ꯑꯩ ꯑꯩꯒꯤꯗꯃꯛꯁꯨ ꯌꯦꯟꯖꯥꯡ ꯑꯗꯨꯝ ꯊꯥꯔꯑꯦ ꯐꯖꯅ ꯂꯩꯌꯨꯀꯣ ꯗꯨꯃꯥꯏꯅ ꯍꯥꯏꯌꯦ ꯐꯖꯅ ꯂꯥꯏꯔꯤꯛ ꯇꯝꯃꯣꯅ
ꯅꯪ ꯀꯩꯅꯣ ꯍꯧꯖꯤꯛ ꯑꯃꯨꯛ ꯎꯝ ꯀꯩꯅꯣ ꯅꯪ ꯆꯠꯀꯅꯤ ꯍꯥꯏꯕꯗꯣ ꯆꯠꯂꯗꯤ ꯆꯍꯤ ꯀꯌꯥꯃꯨꯛ ꯂꯩꯒꯅꯤ ꯑꯗꯨꯗ
ꯆꯍꯤ ꯑꯅꯤ
ꯑꯗꯨ ꯂꯣꯏꯔꯗꯤ ꯀꯩꯗꯧꯒꯅꯤꯅ
ꯄ꯭ꯔꯣꯐꯦꯁꯔ
ꯊꯨꯅ ꯃꯤ ꯑꯃ ꯑꯣꯏꯅꯤꯉꯥꯏ ꯗꯧꯔꯣ ꯄꯩꯁꯥ ꯋꯥꯏꯅꯦ
ꯏꯁ ꯅꯣꯏꯅ ꯍꯦꯟꯅ ꯄꯩꯁꯥ ꯄꯥꯏꯒꯅꯤ ꯑꯗꯨꯗꯤ ꯅꯣꯏꯗꯤ ꯈꯨꯠꯅ ꯁꯥꯕꯅꯤꯅ ꯅꯣꯏꯗꯤ ꯑ ꯀꯩꯅꯣ ꯃꯤ ꯃꯤꯌꯥꯝꯒꯤ ꯑꯣꯗꯔꯁꯨ ꯂꯥꯛꯀꯅꯤ ꯗꯨꯒ ꯄꯩꯁꯥ ꯅꯣꯏꯅ ꯍꯦꯟꯅ ꯄꯥꯏꯗꯣꯏꯅꯤ
ꯀꯥꯏꯗꯩ ꯄꯩꯁꯥꯅꯣ
ꯑꯁꯦꯡꯕꯅꯦ ꯈꯣꯏꯒꯤ ꯌꯨꯝꯁꯦ ꯂꯩꯕ ꯅꯨꯉꯥꯏꯇꯦ ꯒꯔꯤ ꯑꯆꯥꯎꯕ ꯂꯥꯑꯗꯤ ꯚꯥꯏꯕ꯭ꯔꯦꯁꯟꯗꯣ ꯔꯦꯗꯤꯌꯦꯁꯟꯗꯣ ꯑꯈꯣꯏꯒꯤ
ꯅꯪ ꯅꯍꯥꯟ ꯂꯩꯕ ꯖꯒꯥꯗꯨꯗ ꯂꯩꯕ꯭ꯔ ꯃꯨꯛ
ꯂꯩꯇꯦ ꯑꯅꯧꯕ ꯒꯔꯤ ꯑꯆꯧꯕꯒꯨꯝꯕ ꯆꯪꯉꯗꯤ ꯑꯗꯨꯝ ꯔꯦꯗꯤꯌꯦꯁꯟꯗꯣ ꯑꯩꯈꯣꯏꯗ ꯂꯥꯛ ꯑꯈ ꯑꯥ ꯑꯈꯣꯏꯒꯤꯗ ꯂꯥꯑꯦ
ꯑꯣꯏꯅꯦ ꯑꯗꯨꯗꯗꯤ ꯑꯗꯨꯗꯒꯤ ꯂꯥꯞꯄ꯭ꯔ ꯅꯪ ꯂꯩꯕꯗꯣ ꯍꯨꯖꯤꯛ
ꯍꯣꯏ ꯂꯥꯞꯄꯦ ꯌꯥꯝ ꯂꯥꯞꯄꯗꯤ ꯅꯠꯇꯦ ꯑꯗꯨ ꯑꯣꯏꯔꯁꯨ ꯈꯔ ꯂꯥꯞꯄꯦ ꯅꯪꯗꯤ ꯀꯅꯥ ꯀꯅꯥ ꯂꯩꯒꯦ ꯅꯍꯥꯟ ꯂꯩꯕꯗꯨꯒ ꯂꯩꯕ꯭ꯔꯣꯏꯠ ꯅꯣꯏꯠ ꯆꯦ ꯈꯣꯏ ꯑ ꯅꯍꯥꯟꯒꯤꯗꯣ
ꯅꯠꯇꯦ ꯈꯣꯏ ꯆꯦ ꯑꯃꯈꯣꯏꯗ ꯂꯩꯌꯦ ꯃꯥꯒꯤ ꯃꯆꯥ ꯑꯅꯤ ꯒ ꯈꯣꯏ ꯕꯣꯕꯣꯛꯀ ꯏꯅꯥꯎꯅꯨꯄꯥꯒꯀꯣ ꯑꯩꯈꯣꯏ ꯂꯩ
ꯑꯣ ꯐꯩꯅꯦ ꯗꯨꯗꯤ ꯅꯪꯗꯤ ꯄꯩꯁꯥ ꯇꯤꯡꯂꯝꯃꯣꯏꯌꯦ ꯀꯣ
ꯍꯣꯏ ꯑꯩꯒꯤ ꯀꯣꯔꯁ ꯑꯗꯨꯒꯤ ꯈꯛꯇꯅꯤ
ꯑꯥ ꯇꯨꯝꯅꯤꯡꯉꯕꯣ
ꯅꯠꯇꯦꯌꯦ ꯑꯩꯗꯣ ꯊꯕꯛ ꯑꯃ ꯇꯧꯔꯤꯕ ꯑꯗꯨꯒꯤꯅꯦ
ꯎꯝ꯫ ꯅꯪꯗꯤ ꯄꯨꯡ ꯀꯌꯥ ꯀꯌꯥꯗ ꯇꯨꯝꯒꯦ
ꯑꯩꯁ ꯉꯟꯅ ꯇꯨꯝꯒꯦ ꯍꯥꯏꯅ ꯈꯜꯂꯅꯦꯕ ꯑꯗꯨꯗꯤ ꯐꯝꯃꯨꯡ ꯇꯥꯈ꯭ꯔꯥꯗꯤ ꯕꯔꯣ ꯕꯔꯣ ꯃꯈꯥꯏ ꯄꯨꯡ ꯑꯃ ꯑꯗꯨꯗ ꯇꯨꯝꯈ꯭ꯔꯥꯅꯤ ꯑꯗꯨꯒ ꯑꯌꯨꯛ ꯍꯧꯒꯠꯈ꯭ꯔꯥꯗꯤ ꯉꯁꯤꯗꯤ ꯑꯩ ꯉꯟꯅ ꯇꯨꯝꯗꯕ ꯌꯥꯗꯦ ꯋꯥꯛ ꯈꯜꯗ ꯑꯗꯨꯃꯥꯏ ꯍꯧꯒꯠꯂꯅꯤꯕ ꯑꯗꯨꯒ ꯑꯃꯨꯛ ꯅꯨꯡꯗꯥꯡ ꯇꯥꯔꯗꯤ ꯑꯃꯨꯛ ꯕꯔꯣ ꯑꯗꯨꯋꯥꯏꯗ ꯑꯗꯨꯝ ꯇꯨꯝꯃꯦ
ꯎꯝ ꯑꯩꯁꯨꯅꯤ ꯑꯩꯁꯨꯅꯦꯗ ꯄꯨꯡ ꯕꯔꯣ ꯑꯗꯨꯋꯥꯏꯗ ꯑꯗꯨꯝ ꯇꯨꯝꯃꯦ
ꯑꯗꯨꯗꯤ ꯅꯪ ꯅꯪ ꯑꯦꯛꯖꯥꯝꯗꯣ ꯅꯨꯃꯤꯠ ꯀꯌꯥꯐꯥꯎ ꯊꯥꯗꯣꯏꯅꯣ
ꯍꯥꯥ
ꯅꯨꯃꯤꯠ ꯀꯌꯥ ꯐꯥꯎ ꯊꯥꯗꯣꯏꯅꯣ ꯅꯪꯒꯤ
ꯅꯨꯃꯤꯠ ꯑꯃꯈꯛꯅꯤ ꯑꯦꯟꯇ꯭ꯔꯥꯟꯁ ꯑꯦꯛꯖꯥꯝ ꯑꯣꯏꯅ ꯊꯥꯏ ꯑꯗꯣ ꯊꯥꯒꯗꯕꯗꯣ ꯆꯠꯂꯒ ꯊꯥꯗꯣꯏꯕ ꯑꯗꯨ ꯅꯨꯃꯤꯠꯇ
ꯎꯝ꯫
ꯃꯄꯥꯟꯗ ꯆꯠꯂꯒ ꯊꯥꯗꯣꯏꯕ
ꯎꯝ꯫
ꯑꯗꯨ ꯊꯥꯕ ꯂꯣꯏꯔꯒ ꯑꯃꯨꯛꯀ ꯌꯦꯡꯉꯅꯤ ꯑꯗꯨ ꯊꯣꯛꯀꯦꯔꯥ ꯊꯣꯛꯂꯣꯏꯒꯦꯔꯥꯁꯨ ꯈꯪꯗꯦ ꯊꯥꯒꯗꯕ ꯃꯤ ꯃꯤ ꯌꯥꯝ ꯌꯥꯝꯃꯦ ꯑꯗꯨꯒ ꯂꯧꯒꯗꯕ ꯃꯤꯗꯤ ꯈꯤꯇꯪ ꯈꯛꯇ ꯃꯤ ꯀꯨꯟ ꯈꯛꯇ ꯂꯧꯑꯦ ꯑꯗꯨꯒꯤꯅ
ꯅꯪ ꯚꯔꯥ ꯂꯩꯕꯗꯣ ꯀꯌꯥ ꯀꯌꯥꯗ ꯁꯥꯒꯦ ꯌꯨꯝꯗꯨ ꯀꯥꯗꯨꯗ
ꯂꯤꯁꯤꯡ ꯑꯍꯨꯝ ꯈꯛꯇꯅꯤ ꯑꯗꯨꯒ ꯏꯁꯤꯡꯒ ꯀꯩꯅꯣꯁꯨ ꯃꯩꯁꯨ ꯐ꯭ꯔꯤꯅꯤ
ꯎꯝ ꯅꯨꯡꯉꯥꯏꯕ꯭ꯔꯥ ꯃꯐꯝꯗꯤ
ꯅꯨꯡꯉꯥꯏꯌꯦ ꯌꯨꯝꯕꯨꯁꯨ ꯐꯩꯌꯦ ꯑꯗꯨꯝ ꯚꯤꯖꯤꯠ ꯂꯥꯛꯄꯅꯦ ꯃꯣꯏ ꯑꯗꯨꯝ ꯑꯌꯨꯛꯇꯁꯨ ꯃꯔꯛ ꯃꯔꯛꯇ ꯂꯥꯛꯑꯦ ꯅꯨꯡꯊꯤꯟꯗꯁꯨ ꯅꯨꯃꯤꯠ ꯈꯨꯗꯤꯡ ꯂꯥꯛꯑꯦ
ꯐꯩꯩꯅ ꯑꯗꯨꯗꯤꯀꯣ
ꯍꯣꯏ ꯐꯥꯕꯅꯦ ꯗꯨꯝ ꯂꯥꯛꯄꯅꯦ
ꯑꯗꯨꯃꯥꯏ ꯀꯩ ꯍꯥꯏꯒꯦꯔꯥ ꯁꯤꯟꯕꯤꯕ ꯐꯥ ꯂꯩꯕꯗꯣ ꯐꯩ
ꯍꯣꯏ ꯑꯗꯨꯒꯤ ꯎꯝ ꯁꯤ ꯂꯥꯛꯄꯁꯨ ꯂꯣꯏꯅ ꯂꯥꯛꯄꯅꯦ
ꯍꯨꯔꯥꯟꯕ ꯐꯥꯅꯤ
ꯍꯣꯏ ꯅꯣꯛꯅꯤꯡꯉꯦ ꯑꯗꯨ ꯅꯨꯃꯤꯠ ꯈꯨꯗꯤꯡꯅꯤꯗ ꯍꯣꯏ ꯅꯨꯃꯤꯠ ꯈꯨꯗꯤꯡꯗꯤ ꯂꯥꯛꯇꯦꯗ ꯑꯩꯗꯣ ꯉꯔꯥꯡꯒ ꯉꯔꯥꯡꯗꯣ ꯅꯥꯈ꯭ꯔꯕ ꯑꯗꯨꯒꯤ ꯂꯥꯛꯄ ꯑꯃ ꯑꯗꯨ